ꯍꯣꯏ ꯇꯥꯏꯌꯦꯝ
ꯇꯔꯦꯀꯣ
ꯎꯝ
ꯆꯛ ꯆꯥꯔꯕꯣ
ꯆꯥꯗ꯭ꯔꯤꯗ ꯉꯁꯤ ꯆꯥꯔꯣꯏ ꯑꯩ
ꯑꯦ
ꯊꯥꯅꯤꯡꯗ꯭ꯔꯦ
ꯀꯔꯤꯒꯤꯅꯣ ꯑꯦꯟꯖꯥꯡ ꯍꯥꯎꯇ꯭ꯔꯕꯣ
ꯑ ꯍꯤꯟꯁꯥꯡ ꯑꯦꯟꯁꯥꯡ ꯅꯠꯇꯦ ꯉꯁꯥꯏ ꯑꯆꯥꯄꯣꯠ ꯆꯥꯕꯩ ꯕꯒꯤ ꯑꯩꯖꯦ ꯑꯃꯨꯛ ꯆꯥꯅꯤꯡꯉꯥꯏ ꯇꯟꯕ ꯅꯣꯏꯗꯤ
ꯑꯩꯗꯤ ꯆꯥꯔꯦꯗ ꯗꯥꯜ ꯆꯥꯔꯦ ꯑꯩꯗꯤ
ꯍ ꯑꯩꯖꯨ ꯗꯥꯜ ꯊꯣꯡꯕꯅꯦ
ꯎꯝ
ꯇꯥꯅꯤꯡꯗꯕꯒꯤ
ꯑꯗꯨꯅꯤ ꯍꯦꯟꯁꯥꯡ ꯅꯨꯄꯤ ꯈꯣꯏꯗꯤ ꯗꯥꯜ ꯄꯥꯛ ꯄꯥꯝꯗꯕꯅꯦ
ꯑꯁ ꯐꯖꯅ ꯊꯣꯡꯉꯥꯗꯤ ꯍꯥꯎꯕꯅꯤꯗ ꯗꯥꯜꯁꯨ ꯑꯗꯣ ꯑꯩꯖꯦ ꯉꯁꯥꯏ ꯑꯆꯥꯄꯣꯠ ꯀꯩꯅꯣ ꯅꯨꯗꯜꯁ ꯊꯣꯡꯔꯒ ꯆꯥꯕꯤꯕꯒꯤꯀꯣ ꯆꯥꯅꯤꯡꯕ ꯐꯥꯎꯗ꯭ꯔꯦꯕ
ꯎꯝ
ꯅꯪ ꯈꯨꯟꯗ ꯂꯥꯛꯑꯕꯣ ꯑꯗꯣ
ꯀꯩꯕ
ꯈꯨꯟꯗ ꯂꯥꯛꯑꯕꯣ ꯍꯥꯏꯕ
ꯈꯨꯟꯗ ꯅꯠꯇꯦ ꯀꯩꯅꯣꯗ ꯇꯝꯄꯥꯛꯇꯅꯤ ꯍꯧꯖꯤꯛ ꯇꯝꯄꯥꯛꯇ ꯀꯨꯝꯈ꯭ꯔꯦ ꯑꯃꯨꯛꯀ ꯎꯝ
ꯏꯁ ꯊꯥꯖꯗꯦꯀꯣ ꯌꯥꯝ ꯊꯨꯌꯦꯅ
ꯍꯣꯏ ꯃꯣꯏ ꯏꯅꯥꯎꯅꯨꯄꯥꯈꯣꯏ ꯀ꯭ꯂꯥꯁ ꯍꯧꯗꯧꯔꯦ ꯍꯥꯏꯅ
ꯇꯧꯅꯤꯡꯉꯥꯏ ꯂꯥꯛꯄ꯭ꯔꯣ ꯀꯃꯥꯏ ꯇꯧꯒꯦ
ꯊꯕꯛ ꯍꯥꯏꯁꯦ ꯊꯕꯛ ꯍꯥꯏꯕꯕꯨ ꯎꯝ ꯏꯂꯦꯛꯁꯟꯒꯤ ꯈꯔ ꯇꯧꯕꯤ ꯊꯕꯛ ꯈꯔ ꯃꯇꯥꯡ ꯃꯇꯦꯡ ꯄꯥꯡꯕꯤꯌꯨ ꯍꯥꯏꯅꯀꯣ
ꯇꯨꯡꯉꯣꯢ
ꯃꯣꯏ ꯍꯥꯏꯔꯛꯄ ꯑꯗꯨꯒꯤ
ꯐꯩꯅꯦ ꯅꯪꯁꯨ ꯚꯣꯠ ꯂꯦꯞꯀꯦ ꯍꯥꯏꯕ꯭ꯔꯣ
ꯎꯝ ꯅꯠꯇꯦ ꯑꯩ ꯑꯥ ꯑꯩꯈꯣꯏ ꯁꯥꯒꯩ ꯒꯨꯝꯕ ꯀꯦꯟꯗ꯭ꯔꯒꯤ ꯑꯃ ꯊꯣꯛꯄꯗꯣ
ꯑꯣ ꯍꯣꯏ ꯍꯣꯏ ꯍꯣꯏ ꯐꯩꯅꯦ ꯑꯗꯨꯒꯨꯝꯕ ꯃꯇꯦꯡ ꯄꯥꯡꯕꯗꯤ ꯅꯣꯏꯒꯤꯁꯨ ꯄꯩꯁꯥ ꯐꯪꯉꯥꯅꯤ ꯑꯅꯤ ꯑꯗꯨ ꯊꯕꯛꯁꯨ ꯇꯧꯕꯤꯌꯣ ꯍꯥꯏꯔꯗꯤ ꯍꯥꯞꯄꯤꯌꯨ ꯍꯥꯏꯔꯗꯤ ꯌꯥꯅꯤꯅ
ꯎꯝ ꯑꯗꯨ ꯆꯥꯟꯁ ꯈꯔ ꯂꯧꯔꯒꯦꯅ
ꯐꯖꯅ ꯇꯧꯔꯣ ꯁꯣꯏꯗ꯭ꯔꯦꯅ ꯑꯗꯨꯗꯤ
ꯈꯪꯗꯦ ꯍꯧꯖꯤꯛꯁꯦ ꯍꯧꯖꯤꯛ ꯑꯩꯈꯣꯏ ꯂꯩꯕꯥꯛꯀꯤ ꯁꯤꯇꯨꯋꯦꯁꯟꯗꯨꯒ ꯑꯗꯨꯒꯨꯝꯕ ꯊꯕꯛ ꯄꯥꯡꯊꯣꯛꯀꯗꯧꯕ
ꯍꯣꯏ ꯑꯗꯨ ꯁꯨꯅꯤꯗ ꯑꯗꯨ ꯂꯩꯒꯤꯅꯤꯗ ꯈꯨꯗꯣꯡ ꯆꯥꯕ
ꯎꯝ ꯎꯝ ꯎꯝ ꯎꯝ ꯍꯣꯔꯦꯟ ꯕꯣꯜ ꯌꯦꯡꯒꯗ꯭ꯔꯣ ꯅꯣꯏꯗꯤ
ꯉꯁꯤꯒꯤꯁꯦ ꯌꯦꯡꯅꯤꯡꯉꯦ ꯍꯣꯏ ꯑꯁꯤ ꯅꯣꯔ ꯅꯣꯔꯋꯦꯒꯤꯁꯦ ꯅꯍꯥꯟꯗꯣ ꯌꯦꯡꯒꯦ ꯇꯧꯔꯒ ꯑꯁꯦ ꯑꯩꯈꯣꯏꯅ ꯌꯦꯡꯅꯤꯡꯕ ꯅꯨꯄꯥꯗꯣ ꯍꯥꯔꯂꯦꯟ ꯍꯥꯏꯕ꯭ꯔꯥ
ꯎꯝ
ꯁꯥꯟꯅꯗꯦꯅ ꯅꯍꯥꯟꯗꯤ
ꯁꯅꯗꯦ
ꯑꯗꯨꯒꯤ ꯕꯤꯠ ꯂꯩꯇ꯭ꯔꯦꯕ ꯉꯁꯤꯗꯤ ꯌꯥꯎꯒꯗꯕ ꯃꯥꯜꯂꯦꯕ ꯃꯣꯏꯁꯦ ꯃꯥꯁꯦ
ꯉꯁꯤꯗꯤ ꯌꯥꯎꯕ ꯌꯥꯏ
ꯑꯥ ꯌꯦꯡꯒꯦꯅꯦ ꯇꯦꯟ ꯊꯥꯔꯇꯤꯗ ꯅꯠꯇ꯭ꯔꯣ
ꯎꯝ ꯇꯦꯟ ꯊꯥꯔꯇꯤꯗꯅꯦ
ꯑꯣꯏ ꯉꯔꯥꯡꯁꯨ ꯌꯦꯡꯒꯦ ꯇꯧꯕꯅꯦꯕ ꯉꯔꯥꯡꯗꯣ ꯌꯦꯡꯕ ꯍꯧꯔꯦ ꯑꯗꯨꯒ ꯇꯨꯝꯅꯤꯡꯃꯟꯕꯒꯤ ꯇꯨꯡ ꯊꯣꯛꯈ꯭ꯔꯦ ꯉꯥꯏꯕ ꯉꯝꯗꯕꯒꯤ
ꯌꯦꯡꯅꯤꯡ ꯌꯦꯡꯅꯤꯡꯗꯕꯒꯤꯅꯤꯗꯣ
ꯑꯁ ꯌꯦꯡꯗꯤ ꯌꯦꯡꯕꯅꯤꯕ ꯌꯦꯡꯗꯤ ꯌꯦꯡꯕꯅꯤ ꯑꯗꯣ ꯑꯁ ꯑꯗꯨ ꯑꯣꯏꯔꯁꯨ ꯑꯩꯁꯦ ꯕ꯭ꯔꯥꯖꯤꯜꯗꯗꯤ ꯁꯞ ꯄꯣꯔꯠ ꯇꯧꯒꯅꯤ ꯍ ꯕ꯭ꯔꯥꯖꯤꯜ ꯉꯝ ꯉꯝꯈ꯭ꯔꯅꯤ ꯍꯥꯏꯕ ꯈꯪꯕꯒꯤ ꯃꯈꯥꯗꯨ ꯑꯗꯨꯝ ꯂꯩꯔꯦꯕ
ꯕ꯭ꯔꯥꯖꯤꯜꯒꯤ ꯁꯄꯣꯔꯇꯔꯔꯣ
ꯑꯁ ꯖꯄꯥꯟꯕꯨꯁꯤ ꯅꯨꯡꯁꯤꯗ ꯑꯗꯨ ꯑꯣꯏꯔꯁꯨ ꯕ꯭ꯔꯥꯖꯤꯜꯕꯨꯗꯩꯗꯤ ꯍꯥꯟꯅ ꯑꯗꯒꯤ ꯁꯞꯄꯣꯔꯠ ꯇꯧꯔꯒ ꯂꯩꯕꯅꯤꯅ
ꯎꯝ ꯍꯨꯝ
ꯅꯪꯗꯤ
ꯑꯩꯗꯤ ꯖꯄꯥꯟꯕꯨ ꯁꯞꯄꯣꯔꯠ ꯇꯧꯕꯅꯤꯗ
ꯍꯣꯏ ꯃꯤ ꯃꯤ ꯌꯥꯝꯅ ꯖꯄꯥꯟꯕꯨ ꯖꯄꯥꯟꯕꯨꯗꯤ ꯁꯞꯄꯣꯔꯠ ꯇꯧꯔꯝꯃꯦ ꯉꯔꯥꯡꯗꯨꯀꯣ ꯑꯗꯨꯕꯨ ꯉꯝꯗ꯭ꯔꯦ
ꯅꯪ ꯅꯍꯥꯟꯗꯒꯤ ꯕ꯭ꯔꯥꯖꯤꯜꯗꯣ ꯑꯗꯨꯝ ꯇꯥꯔꯦꯅꯦ
ꯑꯗꯨꯒꯤꯅꯦ
ꯑꯩꯅ ꯁꯞꯄꯣꯔꯠ ꯇꯧꯕ ꯈꯨꯗꯤꯡ ꯇꯤꯝꯁꯦ ꯑꯗꯨꯝ ꯀꯥꯏꯑꯅꯦ ꯈꯪꯗꯦ ꯑꯩ ꯗꯥꯎꯑꯣ ꯑꯩꯒꯤꯁꯦ ꯄ꯭ꯔꯗꯤꯛꯁꯟꯁꯦ ꯆꯨꯝꯃꯦ ꯆꯨꯝꯃꯦ ꯍꯥꯏꯕ ꯇꯥꯔꯦ
ꯎꯝ ꯑꯗꯨꯗꯤ ꯀ꯭ꯔꯤ ꯑ ꯑꯥꯔꯖꯦꯟꯇꯤꯅꯥ ꯁꯞꯄꯣꯔꯠ ꯇꯧꯕ꯭ꯔꯣ ꯅꯪ
ꯍꯣꯏ ꯑꯔꯖꯦꯟꯇꯤꯅꯥꯁꯨ ꯇꯧꯋꯦ ꯐ꯭ꯔꯦꯟꯁꯨ ꯇꯧꯋꯦ ꯑꯗꯨꯒ ꯎꯝ ꯌꯥꯝꯅꯗꯤ ꯈꯪꯗꯦꯀꯣ ꯑꯩꯅ ꯇꯧꯕꯁꯦ ꯎꯝ ꯑꯁꯦ ꯍꯣꯏ ꯅꯣꯔꯋꯦꯕꯨꯁꯨ ꯇꯧꯕꯅꯦ ꯑꯗꯨꯒ ꯀꯅꯥ ꯀꯅꯥ ꯖꯔꯃꯅꯤꯕꯨꯁꯨ ꯇꯧꯋꯦ
ꯖꯔꯃꯅꯤꯗꯤ ꯂꯩꯍꯧꯈ꯭ꯔꯤꯅꯦ
ꯂꯩꯍꯧꯔꯦ ꯀꯥꯏꯗꯦ ꯑꯩꯅ ꯁꯞꯄꯣꯠ ꯇꯧꯋꯥ ꯇ ꯑꯍꯨꯝ ꯃꯔꯤꯗꯤ ꯀꯥꯔꯒ ꯂꯩꯦ ꯀꯥꯏꯗꯦ
ꯑꯩ ꯍꯧꯖꯤꯛ ꯉꯥꯏꯔꯤꯕꯁꯦ ꯑꯥꯔꯖꯦꯟꯇꯤꯅꯥꯒꯤ ꯃꯦꯠꯁ ꯗꯦꯠ ꯐꯣꯔꯗ ꯑꯗꯨꯗ ꯉꯥꯏꯔꯤꯅꯦ ꯑꯩ ꯇꯤꯝ ꯌꯥꯎꯗ꯭ꯔꯦꯗ
ꯍꯣꯏ ꯑꯗꯨꯝ ꯑꯁꯤ ꯗꯦꯠ ꯐꯣꯔꯗ ꯃꯣꯏ ꯁꯥꯟꯅꯔꯒ ꯃꯣꯏ ꯎꯝ ꯉꯝꯗ꯭ꯔꯗꯤ ꯃꯣꯏꯁꯦ ꯑꯗꯨꯝ ꯅꯣꯛ ꯑꯥꯎꯠ ꯂꯩꯔꯦ ꯍꯥꯏꯗꯤ ꯑꯃꯨꯛ ꯁꯨꯅꯥꯔꯣꯏ ꯆꯥꯟꯁ ꯌꯥꯎꯗ꯭ꯔꯦ
ꯂꯩꯍꯧꯔꯅꯤ ꯍꯣꯏ ꯍꯧꯖꯤꯛꯇꯤ ꯅꯣꯛ ꯑꯥꯎꯠꯅꯤꯅ ꯑꯗꯨꯕꯨ ꯉꯝꯒꯅꯤꯗ ꯁꯤꯗꯗꯤ
ꯍꯣꯏ ꯉꯝꯒꯅꯤ ꯍꯣꯏꯗꯤ ꯃꯣꯏꯗꯤ ꯑꯗꯨꯝ ꯉꯝꯕꯅꯤꯅꯀꯣ
ꯎꯝ ꯑꯗꯨꯝ ꯃꯣꯏ ꯗ꯭ꯔꯣ ꯇꯥꯗꯕꯅꯤ
ꯑꯗꯨꯗꯤ ꯐꯖꯅ ꯉꯝꯃꯤꯗ
ꯐꯖꯕꯅꯦ ꯃꯣꯏꯒꯤ ꯄ꯭ꯂꯦꯗꯣ ꯑꯗꯨꯝ ꯃꯤ ꯄ꯭ꯂꯦꯌꯔꯁꯤꯡ ꯑꯗꯨꯝ ꯍꯩꯕ ꯉꯥꯛꯇꯅꯦꯕ
ꯍꯣꯏ ꯑꯗꯨ ꯑꯣꯏꯔꯣ ꯇꯤꯝꯋꯥꯔꯛꯁꯨ ꯑꯣꯏꯕꯒꯤ ꯃꯥꯜꯂꯦ ꯃꯣꯏꯁꯦ ꯌꯨꯅꯤꯇꯤ ꯈꯔ ꯑꯣꯏꯕꯒꯤ ꯀꯣ ꯑꯗꯨꯒꯤꯁꯨꯅꯦ
ꯃꯣꯏꯒꯤ ꯂꯨꯆꯤꯡꯕ ꯃꯦꯁꯤꯗꯣ
ꯎꯝ
ꯂꯨꯆꯤꯡꯕꯅ ꯐꯥꯕꯒꯤꯅꯤ ꯍꯥꯏꯕꯗꯤ ꯂꯨꯆꯤꯡꯕꯗꯨ ꯐꯖꯅ ꯇꯤꯝꯗꯣ ꯑꯣꯔꯒꯅꯥꯏꯁ ꯇꯧꯕ
ꯎꯝ ꯑꯗꯨꯒꯤꯁꯨ ꯑꯣꯏꯕꯒꯤꯅꯦ ꯌꯦꯡꯕ ꯅꯨꯡꯉꯥꯏꯗ ꯇꯤꯏ ꯃꯣꯏꯒꯤꯗꯤ ꯑꯗꯨꯝ ꯉꯝꯅꯤ ꯍꯥꯏꯕꯒꯤ ꯊꯥꯖꯕꯁꯨ ꯂꯩꯗ ꯑꯩꯈꯣꯏꯗ
ꯎꯝ ꯃꯤꯅ ꯍꯧꯖꯤꯛ ꯑꯗꯨꯝ ꯍꯣꯞ ꯂꯩꯕꯅꯦ ꯍꯥꯏꯕꯗꯤ ꯊꯥꯖꯕ ꯂꯩꯌꯦꯕ ꯑꯥꯔꯖꯦꯟꯇꯤꯅꯥ ꯑꯃꯨꯛ ꯋꯥꯔꯜ ꯀꯞꯁꯦ ꯆꯦꯝꯄꯤꯌꯟ ꯂꯧꯒꯅꯤ ꯍꯥꯏꯕ ꯑꯗꯨꯝ ꯃꯤ ꯊꯥꯖꯔ ꯂꯩꯔꯦꯕ
ꯕꯦꯠꯇꯤꯡ ꯇꯧꯕꯁꯤꯡꯗꯤ ꯑꯁ ꯑꯥꯔꯖꯦꯟꯇꯤꯅꯥꯕꯨ ꯈꯛꯇ ꯑꯣꯏꯔꯒ ꯂꯩꯔꯝꯒꯅꯤ
ꯍꯨꯝ
ꯍꯥꯏꯕꯗꯤ ꯄꯩꯁꯥ ꯌꯥꯝ ꯄꯥꯏꯕ ꯃꯤꯁꯤꯡꯗꯣ ꯑꯗꯨꯝ ꯕꯦꯠꯇꯤꯡ ꯇꯧꯋꯤꯅ ꯃꯣꯏꯁꯦ
ꯎꯝ
ꯑꯥꯔꯖꯦꯟꯇꯤꯅꯥꯒꯤ ꯀꯩꯅꯣ ꯕꯦꯠꯇꯤꯡ ꯇꯧꯕꯗ ꯑꯥꯔꯖꯦꯟꯇꯤꯅꯥ ꯑꯃꯨꯛ ꯉꯝꯗꯣꯏꯅꯤ ꯍꯥꯏꯕꯒꯤ ꯕꯦꯠꯇꯤꯡ ꯌꯥꯝ ꯇꯧꯔꯝꯕ ꯌꯥꯏꯕ
ꯎꯝ ꯎꯝ ꯅꯪꯗꯤ ꯐꯣꯟꯗ ꯌꯦꯡꯕ꯭ꯔꯣ ꯅꯠꯇ꯭ꯔꯒ
ꯐꯣꯟꯗ ꯌꯦꯡꯕꯅꯦ ꯑꯁ ꯀꯗꯥꯏꯗꯒꯤ ꯇꯤꯚꯤꯅꯤꯗ ꯇꯤꯚꯤ ꯂꯩꯇꯦ ꯑꯩꯈꯣꯏꯗ ꯍꯦꯟꯗ ꯂꯩꯕꯅꯤꯅ ꯂꯩꯕꯅꯣꯅ ꯎꯄꯥꯢ ꯂꯩꯇꯦ ꯐꯣꯟꯗ ꯌꯦꯡꯕꯁꯨ ꯑꯁ ꯃꯔꯛ ꯃꯔꯥꯛꯇꯗꯤ ꯕꯦꯔꯥ ꯀꯥꯏ ꯁꯤ ꯑꯦꯞꯁ ꯂꯩꯕꯗꯣ ꯑꯗꯨꯝ ꯑꯣꯟꯔꯒ ꯂꯩꯕꯀꯣ ꯁꯥꯎꯅꯤꯡꯕ ꯇꯝꯁꯨ ꯌꯥꯎꯕꯅꯤꯗ
ꯎꯝ ꯅꯦꯠ ꯅꯨꯡꯉꯥꯏ ꯅꯦꯠꯅꯁꯨ ꯑꯣꯏꯔꯝꯅꯤꯀꯣ
ꯈꯪꯗꯦ ꯅꯦꯠꯅꯁꯨ ꯑꯣꯏꯔꯝꯒꯅꯤ ꯃꯤ ꯌꯥꯝꯅ ꯄꯥꯏꯕꯒꯤꯁꯨ ꯑꯣꯏꯔꯝꯒꯅꯤ ꯍꯥꯏꯗꯤ ꯃꯦꯠꯁꯦ ꯐꯖꯕ ꯑꯗꯨ ꯇꯤꯝ ꯑꯣꯏꯔꯗꯤ ꯃꯤ ꯌꯥꯝ ꯌꯦꯡꯉꯤꯅ ꯈꯨꯗꯛꯇ ꯃꯤ ꯂꯣꯏꯅ ꯌꯨꯖꯔꯁ ꯑꯗꯨꯝ ꯆꯪꯉꯤꯅ ꯑꯗꯨꯒꯤ ꯅꯦꯠꯇꯨꯁꯨ ꯀꯩ ꯍꯥꯏꯁꯤꯔ ꯆꯥꯞꯄꯒꯤꯁꯨ ꯑꯣꯏꯔꯝ ꯌꯦꯡꯕ ꯌꯥꯗꯕ ꯃꯇꯝꯁꯨ ꯂꯩꯕ ꯀꯨꯏꯅ ꯉꯥꯏꯔꯒ ꯑꯣ ꯁꯨꯃꯥꯏꯅ ꯌꯦꯡꯉꯦ
ꯋꯥ ꯑꯩꯁꯨ ꯅꯍꯥꯟꯗꯤ ꯌꯨꯝꯗ ꯌꯦꯡꯕꯅꯦ ꯑꯗꯨ ꯍꯧꯖꯤꯛꯇꯤ ꯕꯥꯔꯥꯗ ꯂꯥꯛꯄꯅꯤꯅ ꯑꯩꯁꯨ ꯑꯗꯨꯝ ꯏꯅꯥꯎꯅꯨꯄꯥꯒꯤ ꯐꯣꯟꯗ ꯃꯥ ꯍꯥꯟꯅꯩ ꯑꯗꯨꯗ ꯐꯣꯟꯗ ꯌꯦꯡꯉꯝꯃꯤꯕ
ꯎꯝ ꯅꯪꯖꯨ ꯗꯥꯎꯟꯂꯣꯗ ꯇꯧꯔ ꯌꯦꯡꯉꯨꯅ
ꯑꯦ ꯑꯩ ꯏꯅꯥꯎꯄꯥ ꯑꯃ ꯂꯩꯔꯦꯕ ꯑꯗꯨ ꯌꯥꯔꯦ ꯑꯩꯉꯣꯟꯗ ꯏꯁ꯭ꯄꯦꯁ ꯂꯩꯇ꯭ꯔꯦ ꯑꯗꯨꯒꯤ
ꯑꯍꯣ
ꯑꯗꯨꯝ ꯏꯅꯥꯎꯅꯨꯄꯥ ꯏꯕꯥꯅꯤ ꯑꯗꯨꯝ ꯌꯦꯡ ꯌꯦꯡꯕꯅꯤꯗ
ꯀꯅꯥ ꯀꯅꯥ ꯂꯩꯒꯦ ꯅꯪ ꯅꯊꯟ ꯑꯥ ꯅꯅꯥꯎꯅꯨꯄꯥꯅꯦ ꯅꯪꯅꯦ
ꯊꯕꯛ ꯂꯩꯕ꯭ꯔꯣ
ꯎꯝ ꯂꯩꯇꯦꯗ
ꯀꯅꯥ ꯀꯅꯥ ꯂꯩꯒꯦ ꯑꯗꯣ ꯍꯜꯂꯣ ꯇꯥꯕ꯭ꯔꯥ ꯍꯜꯂꯣ ꯍꯜꯂꯣ ꯇꯥꯗ꯭ꯔꯦ
ꯇꯥꯕ꯭ꯔꯣ
ꯑꯣ ꯅꯪꯗꯣ ꯀꯩꯗꯧꯕꯒꯤꯔꯣ ꯑꯩꯗꯤ ꯇꯥꯕ꯭ꯔꯣ ꯇꯥꯕ꯭ꯔꯣ ꯍꯥꯏꯅ ꯍꯥꯡꯉꯒ ꯂꯩꯕ
ꯑꯣ
ꯑꯩꯗꯤ ꯃꯨꯠꯈ꯭ꯔꯕꯣꯅ ꯈꯟꯕ
ꯀꯅꯥ ꯀꯅꯥ ꯂꯩꯒꯦꯅ ꯍꯪꯉꯒ ꯂꯩꯕꯅꯤꯅ ꯑꯩꯗꯤ
ꯑꯣ ꯍꯧꯖꯤꯛꯇꯤ ꯏꯅꯥꯎꯅꯨꯄꯥꯒ ꯑꯗꯨꯝ ꯂꯩꯔꯤꯗ
ꯅꯪꯒ ꯄꯣꯛꯃꯤꯟꯅꯕꯔꯣ ꯎꯝ
ꯍꯦꯛ ꯄꯣꯛꯃꯤꯟꯅ ꯃꯥ ꯀꯣꯂꯦꯖ ꯀꯥ__ ꯀꯥꯒꯦꯅ ꯃꯣꯏ ꯀ꯭ꯂꯥꯁ ꯍꯧꯕꯗꯣ ꯑꯗꯨ ꯉꯥꯏꯔꯤꯕ
ꯃꯣꯏꯁꯨ
ꯅꯅꯥꯎ ꯅꯨꯄꯥꯁꯨ ꯗꯤ ꯑꯦꯝ ꯀꯣꯂꯦꯖꯇ ꯀꯥꯕ꯭ꯔꯥ
ꯍꯣꯏ ꯑꯗꯨꯗ ꯀꯥꯒꯦꯅ ꯍꯧꯖꯤꯛ ꯑꯦꯠꯃꯤꯁꯟ ꯇꯧꯕꯗ ꯉꯥꯏꯔꯤꯗ ꯃꯣꯏ ꯀ꯭ꯂꯥꯁꯕꯨꯗꯤ ꯍꯧꯗ꯭ꯔꯤ
ꯏꯅꯥꯎꯅꯨꯄꯥꯁꯨꯅꯦ ꯏꯅꯥꯎꯅꯨꯄꯥꯁꯨꯅꯦ ꯍꯟꯗꯛꯅ ꯀꯥꯒꯦ ꯇꯧꯔꯒ ꯂꯩꯌꯦ ꯑꯥꯔꯠꯁꯅꯦ ꯃꯥꯗꯤ
ꯑꯣ ꯎꯝ ꯃꯥꯅ ꯑꯩ ꯏꯅꯥꯎꯅꯨꯄꯥꯅ ꯁꯥꯏꯟꯁ ꯑꯣꯏꯕ
ꯃꯣꯏ ꯏꯌꯨꯐꯣꯝꯒꯨꯝꯕ ꯇꯨꯅꯤꯉꯥꯏ ꯂꯩꯕ ꯃꯥꯜꯂꯦꯕ ꯉꯁꯤꯁꯦ ꯏꯅꯥꯎꯅꯨꯄꯥ ꯕꯖꯥꯔ ꯆꯪꯉꯒ__ ꯇꯨꯍꯟꯕꯅꯦ ꯑꯩ ꯑꯩꯗꯤ ꯆꯠꯍꯟ ꯑꯩ ꯆꯠꯄꯤꯗ꯭ꯔꯦ ꯃꯊꯟ ꯆꯠꯂꯒ
ꯎꯝ ꯍꯣꯏ ꯃꯣꯏ ꯏꯟꯗꯛꯁꯟ ꯂꯩ ꯍꯥꯏꯕꯅꯦ
ꯎꯝ ꯍꯣꯏ ꯍꯣꯏ ꯇꯨꯃꯥꯏ ꯍꯌꯦ ꯂꯥꯞ ꯇ꯭ꯔꯗꯤꯀꯣ ꯑ ꯀꯩꯅꯣ ꯃꯣꯏꯖꯦ ꯀꯩ ꯈꯪꯗꯦ ꯋꯥꯔꯅꯤꯡꯒꯨꯝꯕ ꯄꯤ ꯃꯥꯜꯂꯦ ꯗꯦꯠ ꯊꯥꯔꯇꯤ ꯗꯦꯠ ꯊꯥꯔꯇꯤꯗ ꯅꯣꯡꯃ ꯂꯥꯛꯑꯣ ꯉꯁꯤ ꯗꯦ ꯊꯔꯇꯤ ꯅꯠꯇ꯭ꯔꯣ ꯀꯩꯗꯧꯉꯩꯔꯛ
ꯉꯁꯤ ꯉꯁꯤ ꯗꯦꯠ ꯊꯥꯔꯇꯤꯅꯦ
ꯍꯣꯏ ꯀꯩꯗꯧꯉꯩꯔꯥ ꯃꯣꯏꯁꯦ ꯌꯨꯅꯤꯐꯣꯔꯝ ꯁꯦꯠꯂꯒ ꯄꯨꯔꯥꯐꯨ ꯌꯨꯅꯤꯐꯣꯔꯝꯗ ꯂꯥꯛꯑꯣ ꯍꯥꯏꯅꯀꯣ ꯗꯨꯃꯥꯏ ꯍꯥꯏꯔꯛ ꯑꯩ ꯍꯥꯏꯕ ꯀꯔꯤ ꯄ꯭ꯔꯣꯒ꯭ꯔꯝ ꯂꯩꯕꯒꯤꯔ ꯈꯪꯗꯦ
ꯗꯤꯄꯥꯔꯠꯃꯦꯟꯒꯤꯁꯨ ꯗꯦꯠ ꯇꯣꯟ ꯇꯣꯉꯥꯟꯅ ꯂꯩꯔꯝꯒꯅꯤꯗ ꯑꯩ ꯏꯅꯥꯎ ꯅꯨꯄꯥꯒꯤꯗꯨ ꯗꯦꯠ ꯁꯤꯛꯁ ꯍꯥꯏꯕ ꯃꯥꯜꯦ ꯗꯦꯠ ꯁꯤꯛꯁꯇ ꯍꯥꯏꯌꯦ ꯏꯟꯗꯛꯁꯟꯗꯣ
ꯑꯗꯨꯗꯤ ꯏ ꯐꯣꯡꯕ ꯂꯣꯏꯔꯦ ꯇꯨꯕ
ꯇꯨꯕ ꯍꯧꯗ꯭ꯔꯤꯗ ꯍꯌꯦꯡꯒꯨꯝꯕ ꯆꯠꯀꯦꯅ ꯂꯩꯔꯤ
ꯇꯥꯡꯕꯅꯦ ꯌꯨꯅꯤꯐꯣꯝ ꯇꯨꯕꯁꯨ
ꯑꯣ
ꯏꯅꯥꯎꯅꯨꯄꯥꯒꯤꯗꯣ ꯋꯥꯟ ꯊꯥꯎꯖꯟ ꯐꯥꯏꯚ ꯍꯟꯗ꯭ꯔꯦꯗꯔ ꯈꯪꯗꯦ ꯃꯥꯒꯤꯁꯦ ꯍꯣꯡꯉꯦ ꯍꯥꯏ ꯃꯥꯅ ꯍꯥꯏꯔꯛꯄꯗꯤ ꯃꯥꯒꯤ ꯃꯃꯥꯟꯅꯕꯁꯤꯡꯒꯤꯗꯤ ꯃꯉꯣꯟꯗꯒꯤ ꯍꯦꯟꯅ ꯇꯥꯡꯉꯦ ꯍꯥꯏꯌꯦ ꯑꯗꯣ ꯈꯪꯗꯦ ꯃꯣꯏꯒꯤꯁꯦ ꯑꯗꯨꯝ ꯇꯦꯂꯔꯁꯤꯡꯅ ꯍꯥꯏꯔꯛꯄꯒꯤ ꯑꯣꯏꯅ ꯑꯗꯨꯝ ꯇꯥꯡꯕ꯭ꯔꯥ ꯍꯣꯡꯕ꯭ꯔꯥ ꯈꯪꯗꯦ ꯑꯗꯨꯝ ꯇꯧꯕ ꯃꯥꯜꯂꯦꯕ
ꯐꯨꯔꯤꯠ ꯑꯃꯒ ꯈꯣꯡꯒ꯭ꯔꯥꯎ ꯑꯃ ꯅꯠꯇ꯭ꯔꯣ
ꯍꯣꯏ ꯑꯗꯨꯅꯦ
ꯑꯣ ꯃꯣꯏꯗꯒꯤ ꯐꯤꯁꯨ ꯂꯩꯕ
ꯎꯝ ꯇꯨꯕ
ꯑꯗꯨ ꯄꯨꯂꯞꯇ ꯋꯥꯟ ꯊꯥꯎꯖꯟ
ꯐꯥꯏꯚ ꯍꯟꯗ꯭ꯔꯦꯠ ꯐꯥꯏꯚ ꯍꯟꯗ꯭ꯔꯦꯠ ꯇꯤꯔꯥ ꯑꯗꯨꯃꯥꯏ ꯇꯧꯋꯦ ꯍꯥꯏ ꯈꯪꯗꯦ ꯑꯩꯗꯤ ꯉꯁꯥꯏ ꯍꯥꯏꯔꯛꯄꯅꯦ ꯀꯥꯎꯔꯦ
ꯎꯝ ꯐꯤ ꯐꯤ ꯐꯤꯒꯤ
ꯀ꯭ꯋꯥꯂꯤꯇꯤꯁꯨ ꯌꯥꯎꯔꯝꯒꯅꯤ ꯍꯣꯏ
ꯎꯝ ꯑꯗꯨꯒꯤ ꯃꯇꯨꯡ ꯏꯟꯅꯁꯨ
ꯑꯁ ꯀꯣꯂꯦꯖꯀꯤ ꯃꯇꯝꯗꯗꯤ ꯀ꯭ꯋꯥꯂꯤꯇꯤꯒ ꯈꯪꯗꯦ ꯑꯗꯨꯝ ꯃꯆꯨꯗ ꯃꯥꯟꯅꯔꯗꯤ ꯌꯥꯔꯦ ꯈꯣꯏꯗꯤ
ꯍꯣꯏꯅꯦ ꯃꯆꯨꯕꯨ ꯃꯥꯟꯅꯔꯗꯤ ꯌꯥꯔꯦ ꯅꯠꯇ꯭ꯔꯣ
ꯅꯨꯄꯤꯁꯤꯡꯗꯤ ꯑꯗꯨꯝ ꯌꯥꯝ ꯂꯥꯏꯌꯦ ꯐꯅꯦꯛ ꯐꯅꯦꯛ ꯃꯆꯨꯗ ꯃꯥꯟꯅꯔꯗꯤ ꯑꯗꯨꯝ ꯀꯩꯊꯦꯜꯗ ꯑꯗꯨꯝ ꯆꯠꯂꯒ ꯂꯧꯕ ꯌꯥꯔꯦꯕ ꯐꯨꯔꯤꯠꯄꯨꯗꯤ